ꯍ
ꯇꯥꯕ꯭ꯔꯣ?
ꯍꯣꯏ ꯇꯑꯦ ꯀꯅꯅꯣ ꯅꯪꯕꯣ?
ꯑꯩꯗꯤ ꯑꯥꯗꯒꯤꯅꯦ
ꯑꯣ ꯑꯩꯗꯤ ꯇꯝꯄꯥꯛꯇꯒꯤꯅꯦ
ꯇꯝꯄꯥꯛꯇ ꯂꯩꯕ ꯅꯨꯡꯉꯥꯏꯕ꯭ꯔꯣ ꯅꯣꯏꯕꯨꯣ?
ꯅꯨꯡꯉꯥꯏꯗꯦꯗ
ꯑꯩꯈꯣꯏꯁꯨ ꯇꯝꯄꯥꯛꯇ ꯂꯩꯅꯤꯡꯉꯦ ꯎꯄꯥꯏ ꯂꯩꯇ꯭ꯔꯦ
ꯂꯩꯒꯅꯨ ꯂꯩꯒꯅꯨ ꯂꯩꯔꯗꯤꯀꯣ ꯁꯤꯒꯅꯤꯕ
ꯀꯔꯤꯒꯅꯣ?
ꯏꯔꯥꯡ ꯌꯥꯝ ꯀꯟꯅ ꯇꯧꯔꯤꯌꯦ ꯇꯝꯄꯥꯛꯇ ꯀꯔꯤꯅꯣꯅꯦ꯫
ꯀꯤꯕ꯭ꯔꯣꯅꯦ ꯏꯔꯡꯕꯨꯣ?
ꯑꯣ ꯀꯨꯀꯤꯒꯨꯝꯕ ꯑꯁ ꯀꯔꯤ ꯀꯔꯤꯅꯣ ꯌꯨꯝꯕꯤꯒꯨꯝꯕꯁꯦ ꯑꯩ ꯌꯥꯝ ꯂꯩꯕꯅꯦ ꯇꯝꯄꯥꯛꯇ
ꯌꯨꯝꯕꯤ ꯂꯩꯕ꯭ꯔꯣ?
ꯍꯣꯏ ꯀꯤꯔꯦꯅꯦ ꯀꯤ ꯀꯤꯇ꯭ꯔꯣꯗꯤ
ꯖꯨꯝꯕꯤꯗ ꯅꯪ ꯀꯤꯌꯦ ꯍꯥꯏꯕ꯭ꯔꯣ ꯑꯩꯗꯣ ꯈꯔ ꯃꯥꯟꯅꯕꯅꯦ ꯅꯪ ꯀꯤꯒꯗ꯭ꯔꯥ ꯑꯩ ꯎꯔꯗꯤ?
ꯅꯪꯁꯨ ꯖꯨꯝꯕꯤꯒꯨꯝꯕ ꯔꯣ ꯅꯪ?
ꯈꯔ ꯃꯥꯟꯅꯕ ꯈꯔ ꯃꯥꯟꯅꯕ ꯍꯥꯏꯕꯅꯤ
ꯑꯣ ꯈꯔ ꯃꯝꯕ ꯃꯥꯜꯂꯦꯅꯦ ꯑꯗꯨꯗꯤ꯫
ꯈꯔ ꯃꯝꯃꯦ ꯑꯩꯗꯣ꯫ ꯀꯨꯆꯨ ꯒꯨꯃꯦꯟꯖꯨ ꯊꯣꯛꯇꯦ꯫
ꯀꯔꯤꯒꯤꯔꯥꯅꯦ ꯅꯒꯤ ꯅꯃꯥꯒꯤ ꯄꯣꯛꯇꯒꯤ ꯑꯗꯨꯝ ꯃꯝꯕ꯭ꯔꯥꯅꯦ꯫
ꯑꯗꯨꯒꯤ ꯋꯥꯔꯤꯗꯣ ꯑꯩ ꯍꯥꯏꯕꯤꯒꯦꯀꯣ꯫
ꯍꯣꯏ
ꯏꯃꯥꯗꯣ ꯑꯩ ꯑꯩꯕꯨ ꯑ ꯄ꯭ꯔꯦꯒꯅꯦꯟ ꯇꯧꯕ ꯀꯥꯟꯅꯀꯣ
ꯍꯣꯏ
ꯃꯥꯗꯒꯣ ꯑ ꯀꯩꯅꯣ ꯌꯥꯝꯅ ꯊꯛꯄ ꯃꯥꯜꯂꯦ꯫
ꯑꯁ
ꯕꯤꯔꯤꯒꯨꯝꯕ ꯑꯗꯨꯗꯣ꯫ ꯌꯥꯝꯅ ꯊꯛꯄꯒꯤꯀꯣ ꯑꯩꯒꯤ ꯀꯨꯆꯨ ꯀꯣꯃꯦꯟꯁꯦ ꯊꯣꯛꯇ꯭ꯔꯦꯕ꯫
ꯑꯣ ꯅꯪꯒꯤ ꯃꯥꯏꯗꯨ ꯌꯥꯝ ꯃꯝꯒꯅꯤꯀꯣ ꯑꯗꯨꯗꯤ ꯑꯣꯏꯔꯗꯤ
ꯌꯥꯝ ꯃꯝꯃꯦ ꯑꯗꯣ ꯍꯤꯗꯥꯛ ꯑꯃ ꯍꯥꯏ ꯕꯤꯌꯣ ꯍꯤꯗꯥꯛ ꯍꯥꯏꯕꯤꯌꯣ꯫
ꯑꯣ ꯍꯣꯔꯦꯟ ꯐꯖꯅ ꯍꯩꯕꯤꯒꯦꯀꯣ ꯑꯩ
ꯑꯩꯁꯦ ꯌꯥꯗ꯭ꯔꯦꯕ
ꯑꯁ ꯂꯣꯏꯔꯦ ꯂꯣꯏꯔꯦ ꯂꯣꯏꯔꯦ꯫
ꯈꯪꯉꯒ ꯆꯦꯟꯈ꯭ꯔꯦꯕ ꯑꯗꯨꯒꯤ꯫
ꯇꯁ ꯇꯁ ꯇꯁ ꯇꯁ ꯂꯣꯏꯔꯦ ꯂꯣꯏꯔꯦ ꯂꯣꯏꯔꯦ꯫ ꯑꯗꯨ ꯑꯗꯨ ꯑꯣꯏꯔꯅꯦ ꯅꯨꯄꯥ ꯐꯪꯕ꯭ꯔꯣꯅꯦ꯫
ꯅꯨꯄꯥꯁꯨ ꯐꯪꯗ꯭ꯔꯦ꯫
ꯑꯁ ꯅꯨꯄꯥꯁꯤꯡꯅ ꯀꯤꯅ ꯆꯦꯡ ꯈꯔ ꯃꯥꯜꯂꯤꯀꯣ ꯑꯗꯨ ꯑꯣꯏꯔꯗꯤ꯫
ꯑꯥ
ꯇꯜꯂꯤꯔ ꯑꯩꯗꯤ ꯌꯥꯝ ꯉꯧꯕꯅꯦ꯫
ꯀꯨꯆꯨ ꯀꯨꯃꯦꯟ ꯌꯥꯝ ꯊꯣꯛꯄ ꯃꯥꯜꯂꯦ ꯅꯪꯒꯤ ꯋꯥꯍꯩ ꯋꯥꯇꯥꯁꯤꯗꯤ꯫
ꯍꯣꯏ ꯌꯥꯝ ꯉꯥꯎꯧꯕꯅꯦ ꯑꯁ ꯂꯣꯏꯔꯦ ꯏꯕꯥꯅꯤ꯫ ꯆꯞ ꯃꯥꯟꯅꯒꯗ꯭ꯔꯥ ꯍꯥꯏꯕꯅꯤ ꯑꯩꯗꯤ
ꯀꯨꯠꯆꯨ ꯀꯨꯃꯦꯟ ꯌꯥꯝ ꯊꯣꯛꯄ ꯃꯥꯂꯦꯅꯦ ꯑꯗꯨꯗꯤꯀꯣ ꯑꯩꯗꯤ ꯃꯝꯃꯒ ꯂꯩꯔꯦ꯫
ꯑꯁ ꯃꯝꯕꯁꯤꯗꯤ ꯌꯥꯝ ꯇꯟꯕꯅꯤꯀꯣ ꯃꯤꯁꯤꯡ
ꯑꯗꯣ ꯍꯤꯗꯥꯛ ꯑꯃ ꯍꯥꯏꯕꯤꯌꯨ꯫
ꯁꯤꯗ ꯑꯁ ꯈꯪꯗꯦꯗ ꯑꯩꯁꯨ
ꯅꯃꯥꯟꯅꯕꯤ ꯅꯃꯥꯟꯅꯕꯁꯤꯡꯗ ꯍꯪꯉꯒ ꯍꯥꯏꯔꯛꯑꯣꯗ꯫
ꯍꯥꯏꯔꯛꯀꯦ ꯍꯥꯏꯔꯛꯒꯦ ꯍꯣꯔꯦꯟꯀꯣ ꯑꯩ ꯍꯤꯗꯥꯛ ꯑ ꯑꯃ ꯂꯩꯌꯦꯕ ꯑꯗꯣ ꯐꯣꯇꯣ ꯀꯥꯞꯔꯒ ꯊꯥꯔꯒꯦ꯫
ꯎ ꯑꯣ ꯉꯀꯣ ꯉꯀꯣ꯫ ꯑꯁꯤ ꯒꯥꯔꯤ ꯑꯉꯥꯡꯕꯗꯣ
ꯍꯣꯏ
ꯗꯕꯜꯁ ꯇꯦꯟ ꯇꯤꯗꯤ ꯉꯝꯗ꯭ꯔꯦ꯫
ꯑꯣ ꯑꯣ ꯑꯣ ꯇꯧꯒꯅꯨ ꯇꯧꯒꯅꯨ ꯅꯪ ꯑꯗꯨ ꯇꯧꯔꯗꯤꯀꯣ ꯌꯥꯔꯣꯏ꯫ ꯅꯪꯒꯤ ꯈꯣꯡ ꯁꯣꯛꯀꯅꯤꯕ ꯇꯥꯕꯔꯣ
ꯑꯥ ꯇꯥꯏ ꯇꯥꯏ ꯑꯁꯤ ꯗꯕꯥꯇ ꯍꯥꯄꯣ
ꯍꯣꯏ ꯍꯣꯏ ꯍꯣꯏ ꯍꯣꯔ ꯅꯨꯡ ꯊꯤꯟ ꯑꯣꯏꯅ
ꯑ ꯑꯩ ꯅꯨꯡꯊꯤ ꯑꯣꯏꯅ ꯇꯧꯕ ꯌꯥꯗ꯭ꯔꯦ ꯀꯔꯤꯅꯣ
ꯑꯦ ꯅꯨꯡꯊꯤꯟ ꯅꯨꯡꯊꯤꯟ ꯒꯥ꯭ꯔꯤ ꯊꯧꯕꯁꯤꯡ ꯒꯥ꯭ꯔꯤ ꯊꯧꯕꯉꯣꯟꯗ ꯍꯥꯏꯌꯣꯅꯦ ꯑꯩꯗꯤ ꯒꯥ꯭ꯔꯤ ꯊꯧꯗ꯭ꯔꯦꯅ
ꯒꯥꯔꯤ ꯊꯧꯕ ꯍꯩꯕ꯭ꯔꯣ ꯅꯥꯎ
ꯑꯁ ꯌꯥꯝ ꯐꯩꯕꯅꯦ ꯑꯩ ꯕꯣꯔꯦꯔꯣꯒꯨꯝꯕꯀꯣ ꯖꯤꯞꯁꯤꯒꯨꯝꯕ ꯑꯗꯣ ꯑꯁꯤ ꯑꯁꯤꯁꯤꯡꯁꯦ ꯌꯥꯝ ꯌꯥꯝ ꯍꯩꯕꯅꯦ ꯑꯩ ꯊꯧꯕ ꯌꯥꯝ ꯍꯩꯕꯅꯦꯕ ꯅꯪ ꯅꯪꯁꯨ ꯍꯩꯕ꯭ꯔꯅꯦ ꯒꯥ꯭ꯔꯤ ꯃꯆꯥꯗꯤ ꯊꯧꯕ ꯍꯕ꯭ꯔꯣ
ꯍꯥꯏꯩꯗꯦ ꯍꯥꯏꯩꯗꯦ ꯍꯥꯏꯗꯦ
ꯑꯁ ꯂꯣꯏꯔꯦ ꯂꯣꯏꯔꯦ ꯂꯣꯏꯔꯦ
ꯑꯩꯗꯤ ꯁꯨꯍꯩ ꯍꯩꯇ꯭ꯔꯦ ꯄꯨꯟꯁꯤꯁꯦ ꯑꯗꯨꯝ ꯇꯧꯔꯦ
ꯒꯥꯔꯤ ꯃꯆꯥ ꯊꯧꯕ ꯍꯩꯇ꯭ꯔꯗꯤ ꯅꯨꯄꯥ ꯀꯣꯏꯕ ꯐꯪꯔꯦ ꯑꯗꯨ ꯑꯣꯏꯔꯗꯤ
ꯀꯅꯥ ꯀꯅꯥ ꯂꯩꯕ꯭ꯔꯥꯅꯦ ꯌꯥꯝ ꯂꯥꯡꯉꯤꯅ
ꯑꯩꯈꯣꯏꯗꯤ ꯃꯤ ꯌꯥꯝ ꯂꯩꯕꯅꯦ ꯑꯗꯨꯒꯤꯅꯦ ꯁꯥꯎꯕꯤꯕ ꯌꯥꯗ꯭ꯔꯦ
ꯌꯥꯔꯣꯏꯗ ꯑꯗꯨ ꯑꯣꯏꯔꯗꯤ ꯈꯔ ꯈꯔ ꯁꯥꯎꯅꯤꯡꯕ ꯐꯥꯎꯋꯦ ꯑꯩ
ꯁꯥꯎꯅꯤꯡꯕ꯭ꯔꯥ ꯇꯥꯕ꯭ꯔꯣ ꯍꯧꯖꯤꯛꯁꯨ
ꯊꯧꯁ ꯍꯣꯏ ꯇꯥꯏꯌꯦ ꯇꯥꯏꯌꯦ ꯍꯣꯏ ꯇꯥꯏ ꯇꯥꯏ
ꯀꯔꯤꯔꯥ ꯀꯔꯤꯔꯥ
ꯀꯩ ꯋꯥꯂꯅ ꯉꯥꯡꯉꯤꯗꯣ
ꯃꯤ ꯃꯤ ꯃꯤꯌꯥꯝ ꯑꯩꯉꯣꯟꯗ ꯂꯥꯛꯏꯕ ꯀꯔꯤꯗꯣꯅꯦ ꯇꯧꯕꯤꯁꯦ
ꯑꯣꯏꯔꯣ
ꯊꯝꯐꯝ ꯈꯪꯗ꯭ꯔꯦ ꯑꯩ ꯈꯪꯗꯔꯦ ꯈꯪꯗꯔꯦ ꯒꯥꯔꯤꯒꯤ ꯆꯥꯕꯤꯗꯣ ꯃꯐꯝ ꯈꯪꯗ꯭ꯔꯤꯕ ꯫
ꯑꯣꯏꯔꯔꯣꯏꯕ ꯑꯩꯈꯣꯏ ꯑꯅꯤꯒꯤ ꯋꯥ ꯉꯥꯡꯗꯣ ꯫ ꯑꯃꯨꯛ ꯑꯣꯏꯔꯣꯏ ꯁꯤ ꯃꯣꯏ ꯇꯥꯔꯒ ꯫
ꯎꯝ ꯌꯥꯔꯣꯏ ꯈꯪꯉꯦ ꯑꯩꯁꯨ ꯂꯣꯏꯔꯦ ꯂꯣꯏꯔꯦ
ꯊꯨꯌꯣ
ꯊꯨꯋꯦ ꯊꯨꯋꯦ
ꯐꯨꯌꯣ ꯑꯣ ꯍꯥꯏꯕꯅꯦ ꯫
ꯐꯨꯕ ꯌꯥꯗ꯭ꯔꯦ ꯑꯩꯒꯤ ꯈꯨꯠꯁꯤ ꯌꯥꯝ ꯅꯥꯏꯕ ꯫
ꯐꯨꯌꯣ ꯅꯨꯄꯤ ꯊꯣꯛꯑꯣ ꯀꯔꯤꯔꯣ ꯫
ꯑꯩ ꯅꯨꯄꯤ ꯅꯠꯇꯦ ꯅꯨꯄꯥꯅꯦ ꯀꯔꯤꯅꯣꯅꯦ ꯇꯧꯔꯤꯁꯤꯕꯣ ꯫ ꯑꯗꯨꯅꯅꯦ ꯏꯕꯥꯅꯤ ꯀꯣꯏꯅꯔꯁꯦ ꯍꯥꯏꯔꯤꯗꯣ ꯫
ꯑꯣꯏꯔꯔꯣꯏ
ꯑꯣꯏꯒꯅꯤꯗ ꯀꯔꯤꯔꯣ ꯫
ꯗꯤ ꯄꯩꯁꯥ ꯀꯌꯥꯝ ꯇꯥꯡꯈ꯭ꯔꯒꯦ ꯫
ꯑꯩ ꯂꯤꯁꯤꯡ ꯑꯃꯒꯨꯝꯕ ꯈꯛꯇꯅꯤꯗ ꯫
ꯑꯦ
ꯂꯨꯄꯥ ꯇꯔꯥꯒꯨꯝꯕ ꯁꯤꯈꯛꯇꯅꯦ ꯗꯥꯎ ꯌꯦꯡꯕꯅꯤꯗ ꯑꯩ ꯫
ꯈꯪꯅꯕ ꯂꯩꯇꯦ ꯍꯥꯏꯕ꯭ꯔꯣ ꯅꯪꯗꯣ ꯫
ꯍꯣꯏ ꯂꯩꯗ꯭ꯔꯤꯌꯦ ꯫ ꯂꯩꯔꯗꯤ ꯑꯗꯨꯃꯥꯏꯅ ꯂꯩꯒꯗ꯭ꯔꯅꯦ ꯑꯩ ꯅꯪꯗꯤ ꯂꯩꯕ ꯃꯥꯂꯦꯗ ꯫
ꯂꯩꯇꯦꯍꯦ
ꯀꯅꯥ ꯀꯅꯥ ꯂꯩꯕ꯭ꯔꯣ
ꯑꯗꯨ ꯌꯥꯝ ꯂꯩꯌꯦ
ꯐꯣꯟ ꯇꯧꯕ ꯅꯨꯡꯉꯥꯏꯕ꯭ꯔꯥꯅꯦ ꯑꯗꯣ
ꯎꯝ ꯅꯨꯡꯉꯥꯏ
ꯑꯥ ꯑꯩꯈꯣꯏ ꯑ ꯑ ꯑ ꯑꯩ ꯑꯩꯉꯣꯟ ꯑꯑ ꯑꯩꯈꯣꯏ ꯌꯨꯝꯗꯗꯤꯀꯣ ꯃꯤ ꯑꯅꯤ ꯑꯍꯨꯝꯒꯨꯝꯕ ꯈꯛꯇꯅꯤ ꯂꯩꯔꯤꯁꯦ
ꯌꯥꯝ ꯐꯩꯅ
ꯎꯝ ꯅꯆꯦ ꯅꯕꯨꯡꯒꯨꯝꯕꯗꯤ ꯂꯩꯇꯕ꯭ꯔꯣ
ꯂꯩꯌꯦ
ꯀꯔꯤ ꯀꯔꯤ ꯊꯕꯛ ꯇꯧꯔꯒ ꯂꯩꯕ꯭ꯔꯅꯦ
ꯎꯝ ꯑꯗꯨꯝ ꯄꯥꯔꯠ ꯇꯥꯏꯝ ꯖꯣꯕꯀꯨꯝꯕ ꯇꯧꯔꯒ ꯂꯩꯗ
ꯑꯥ ꯅꯨꯡꯉꯥꯏꯔꯦ
ꯎꯝ
ꯀꯔꯤꯅꯣꯅꯦ ꯌꯥꯝ ꯂꯥꯡꯉꯦ ꯇꯜꯂꯦꯗ ꯐꯣꯟ ꯇꯧꯕ ꯅꯨꯡꯉꯥꯏꯗꯔꯦ
ꯂꯣꯏꯔꯦ ꯂꯣꯏꯔꯦ ꯂꯣꯏꯔꯦ ꯌꯥꯔꯣꯏꯍꯦ ꯑꯗꯨꯃꯥꯏꯅ ꯇꯧꯔꯗꯤꯀꯣ ꯑꯩ ꯁꯥꯎꯔꯛꯀꯅꯤꯀꯣ
ꯇꯥꯕ꯭ꯔꯣ
ꯇꯥꯏ ꯇꯥꯏ
ꯀꯔꯤꯔꯅꯦ ꯑꯩꯅ ꯀꯧꯕꯁꯨ ꯁꯨꯡꯇꯥ ꯇꯥꯗ꯭ꯔꯦꯅꯦ ꯅꯪ
ꯇꯥꯔꯦ ꯇꯥꯔꯦ
ꯌꯥꯗꯔꯦ ꯅꯪ
ꯌꯥꯗꯔꯕꫭ
ꯌꯥꯗꯔꯦ ꯌꯥꯗꯔꯦ ꯇꯨꯝꯅꯤꯡꯕ ꯐꯥꯎꯋꯤꯅꯦ ꯍꯧꯖꯤꯛꯁꯦ ꯑꯁ ꯀꯔꯤꯔꯥ
ꯎꯝ
ꯄꯨꯡ ꯀꯌꯥ ꯇꯨꯝꯕ꯭ꯔ ꯅꯪ
ꯅꯨꯡꯗꯥꯡ ꯗꯔꯣ
ꯍꯣꯏ ꯅꯨꯡꯗꯥꯡꯗ
ꯊꯦꯡꯉꯦꯝ ꯇꯦꯟ ꯄꯨꯡ ꯇꯔꯥꯒꯨꯝꯕꯗ ꯇꯨꯝꯃꯦ
ꯑꯁ ꯌꯥꯝ ꯊꯦꯡꯉꯤꯀꯣ ꯑꯩꯗꯤ ꯄꯨꯡ ꯃꯔꯤ ꯃꯪꯉꯥꯒꯨꯝꯕ ꯆꯥꯡꯗ ꯑꯗꯨꯝ ꯇꯨꯝꯃꯦ
ꯑꯣ ꯑꯩꯗꯤ ꯈꯔ ꯈꯔ ꯊꯦꯡꯉ ꯇꯨꯝꯕꯅꯦ
ꯑꯩꯁ ꯌꯥꯔꯣꯏꯅꯦ ꯊꯦꯡꯅ ꯇꯨꯝꯕꯗꯤꯀꯣ
ꯎꯄꯥꯏ ꯂꯩꯇꯕꯒꯤ ꯈꯔ ꯈꯔ ꯊꯦꯡꯅ ꯇꯨꯝꯕꯅꯤꯗ
ꯅꯨꯄꯥꯒ ꯋꯥꯔꯤ ꯁꯥꯟꯅꯕ꯭ꯔꯥꯅꯦ ꯊꯦꯡꯅ ꯊꯦꯡꯅ ꯇꯨꯝꯃꯗꯤ
ꯒꯦꯝ ꯃꯔꯛ ꯃꯔꯛꯇ ꯁꯥꯟꯅꯩꯌꯦ ꯑꯗꯨꯒ ꯑꯩꯈꯣꯏ ꯐꯦꯃꯂꯤꯗꯨꯗ ꯐꯣꯟ ꯃꯔꯛ ꯃꯔꯛꯇ ꯇꯧꯋꯦ ꯑꯗꯨꯒꯨꯝꯕ ꯈꯛꯇꯅꯤꯗ ꯅꯨꯄꯥ ꯀꯣꯏꯗꯦꯗ
ꯀꯣꯏꯔꯝꯒꯅꯤꯍꯦ ꯊꯥꯖꯗ꯭ꯔꯦ ꯅꯨꯄꯥ ꯅꯄꯥ ꯀꫭꯏꯗ꯭ꯔꯗꯤ ꯑꯩ ꯅꯝꯕꯔ ꯊꯥꯔꯛꯀꯦꯕ
ꯊꯥꯔꯛꯑꯣ
ꯅꯪ ꯍꯣꯏ ꯍꯣꯔꯦꯟ ꯊꯥꯔꯛꯀꯦꯀꯣ ꯐꯖꯅ ꯋꯥꯔꯤ ꯁꯥꯔꯣ ꯃꯥꯗꯣ ꯌꯥꯝ ꯃꯥꯗꯣ ꯌꯥꯝ ꯉꯥꯏ ꯌꯥꯝ ꯇꯟꯕꯅꯦꯕ
ꯎꯝ
ꯅꯕꯥꯅꯤ ꯀꯣꯏ ꯅꯥꯔꯗꯤ ꯆꯞ ꯆꯥꯒꯅꯤ
ꯍꯣꯏ ꯍꯣꯏ
ꯑꯗꯨꯅꯅꯦ ꯑꯩꯅ ꯍꯥꯏꯔꯤꯁꯦ ꯑꯩꯅ ꯍꯥꯏꯕ ꯏꯟꯇ꯭ꯔꯗꯤ ꯌꯥꯔꯣꯏꯀꯣ ꯅꯪ
ꯏꯪꯒꯅꯤꯗ
ꯏꯟꯗꯕ ꯃꯤ ꯌꯥꯝ ꯂꯩꯕꯅꯤꯕ ꯑꯗꯨꯅꯅꯤ
ꯏꯟꯒꯅꯤꯑ ꯏꯟꯒꯅꯤꯑ
ꯍꯣꯏ ꯇꯨꯝꯅꯤꯡꯗ꯭ꯔꯕ꯭ꯔꯣ ꯅꯪ ꯑꯁ ꯇꯨꯝꯅꯤꯡꯉꯤꯅꯦ ꯑꯩ
ꯎ ꯁꯅꯤꯒ
ꯌꯥꯗ꯭ꯔꯦ ꯇꯨꯝꯅꯤꯡꯕꯗ ꯇꯨꯝꯅꯤꯡꯕꯗ
ꯎꯝ
ꯏꯁꯥ ꯏꯁꯥ ꯅꯪ
ꯑꯁꯥ ꯀ ꯍꯥꯏꯩꯇꯤ ꯅꯪ ꯑꯣꯏ ꯆꯔꯛꯑꯣ
ꯏꯁꯩ ꯁꯛꯄ ꯇꯥꯔꯗꯤꯀꯣ ꯇꯨꯝꯅꯤꯡꯂꯣꯏꯕ ꯑꯩ
ꯃꯤꯤꯁꯨꯝ ꯂꯥꯏ ꯋꯥ ꯍꯥꯏꯕꯗꯨꯣ ꯁꯛꯂꯛꯑꯣ
ꯅꯪ ꯁꯥꯎꯔꯛꯑꯣꯅꯦ ꯑꯩ ꯇꯥꯒꯦꯁꯦ ꯁꯥꯎꯔꯛꯑꯣ ꯆꯥꯔꯛꯑꯣ ꯁꯛꯑꯣ ꯍꯩꯔꯁꯨ ꯍꯩꯇ꯭ꯔꯁꯨ ꯑꯗꯨꯝ ꯁꯛꯎꯕ ꯑꯩ ꯁ ꯃꯊꯪꯗ ꯁꯛꯂꯤꯕ ꯀꯔꯤ ꯅꯨꯄꯤꯅꯣꯅꯦ ꯅꯪꯁꯤꯕꯣ ꯁꯛꯑꯣ ꯁꯛꯑꯣ
ꯑꯠꯇ ꯍꯠꯇꯔꯦ
ꯀꯨꯏꯁꯨꯝꯂ ꯋꯥ ꯍꯥꯏꯕ ꯍꯥꯏꯕ꯭ꯔꯅꯦ ꯎꯋꯏꯁꯨꯝ ꯂꯥꯏ ꯋꯥ ꯍꯥꯏꯕ꯭ꯔꯥꯅꯦ ꯃꯤꯁꯨꯝ ꯂꯥꯏ ꯋꯥ ꯍꯥꯏꯕ꯭ꯔꯥ
ꯃꯤꯁꯨꯝ ꯂꯥꯏꯋꯥ
ꯃꯤꯁꯨꯝ ꯂꯋꯥ ꯄꯨꯕꯤꯌꯣ ꯇꯕꯔ ꯆꯤꯟꯤꯟꯕꯥꯒꯤ ꯃꯤ ꯗꯣꯛꯣꯛꯛꯇ ꯇꯃꯣꯏꯁꯤꯦ ꯄꯨꯕ ꯉꯝꯗ꯭ꯔꯦ ꯄꯈꯪ ꯊꯝꯃꯣꯏ ꯆꯦꯛꯈꯥꯏꯔꯦ ꯁꯛꯑꯣ ꯅꯪꯁꯨꯣ ꯇꯔ ꯇ ꯇ ꯇꯔꯔꯦ
ꯌꯥꯃꯥꯏ ꯀꯣ ꯃꯤꯗꯤ
ꯑꯩ ꯑꯩꯗꯤ ꯁꯤꯡꯒꯔꯅꯦ
ꯀ ꯍꯌꯦ
ꯑ ꯌꯥꯝ ꯍꯩꯕꯅꯦꯕ ꯑꯗꯣ ꯑꯩ ꯏꯁꯩ ꯁꯛꯄ ꯂꯤꯂꯥꯒꯨꯝꯕꯗꯀꯣ
ꯎꯝ
ꯊꯃꯣꯏꯁꯦ ꯄꯨꯕ ꯉꯝꯗ꯭ꯔꯦ ꯑꯩꯁꯦ ꯑꯩ ꯂꯤꯦꯂꯥ ꯇꯧꯕꯤꯒꯦꯀꯣ ꯇꯥꯎ ꯀꯣ
ꯎꯝ
ꯅꯪꯒꯤꯗꯃꯛ ꯑꯩ ꯁꯤꯕ ꯉꯝꯃꯤ ꯍꯦ ꯏꯁꯣ ꯀꯔꯤꯅ ꯅꯣꯏ ꯑꯩꯈꯣꯏꯕꯨ ꯌꯥꯝ ꯇꯥꯊꯤ ꯇꯥꯊꯤꯅ ꯑꯣꯠꯄꯤꯔꯤꯁꯤꯕꯣ ꯑꯩ ꯍꯤꯡꯉꯣ ꯍꯥꯏꯕ꯭ꯔꯥ ꯁꯤ